ꯑꯥꯎ
ꯇꯥꯏ
ꯀꯩꯗꯧꯔꯤꯅꯣ
ꯐꯝꯃꯤ
ꯑ ꯆꯥꯛꯇꯤ ꯆꯥꯔꯕꯣ
ꯁꯥꯗꯔꯤ
ꯑꯩ ꯍꯥꯟꯅ ꯍꯥꯡꯒꯦ ꯅꯪ ꯀꯣꯟꯅ ꯈꯨꯝꯂꯛꯑꯣꯗꯦ ꯑꯦ
ꯍꯍꯣꯏꯅꯦ
ꯅꯥꯛ ꯅꯅꯥꯒ ꯂꯩꯒꯦ ꯏꯟꯊꯟꯊꯔꯣ ꯅꯠꯇ꯭ꯔꯒ ꯃꯤ ꯀꯌꯥꯝ ꯂꯩꯒꯦ
ꯏꯗ ꯂꯩꯌꯦ
ꯏꯊꯟꯇ ꯂꯩꯌꯦꯕ
ꯑꯝ
ꯐꯩꯅꯦ ꯉꯗꯤ ꯀꯩ ꯃꯊꯦꯜ ꯑꯣꯏꯅ ꯁꯥꯏꯕꯤꯈ꯭ꯔꯦ
ꯁꯤꯗꯣ ꯑꯩ ꯑꯩꯈꯣꯏꯒꯤ ꯀꯣꯕꯤ ꯀꯣꯕꯤ ꯊꯧꯅꯝꯒꯗꯧ ꯃꯥꯜꯂꯦ
ꯑꯣ ꯆꯥꯗꯤ ꯆꯥꯗ꯭ꯔꯤ
ꯆꯥꯗ꯭ꯔꯔꯤ ꯊꯣꯡꯕ ꯍꯧꯕꯗ ꯉꯥꯏꯔꯤꯗ
ꯑꯌꯥ ꯅꯣꯗꯤꯗꯤ ꯀꯔꯤꯒꯨꯝꯕ ꯑꯩꯅ ꯏꯕꯥꯅꯤ ꯆꯦꯜꯂꯁꯦꯅ ꯍꯥꯏꯔꯗꯤ ꯅꯪ ꯏꯟꯁꯥꯡ ꯊꯣꯡꯗ꯭ꯔ ꯑꯅ ꯆꯠꯂꯔꯣꯏꯅꯦ ꯇꯧꯔꯤꯁꯦ
ꯑꯦ ꯁꯔ ꯍꯦ
ꯎꯝ
ꯋꯥꯔꯤꯅꯤꯗ ꯑꯗꯨ ꯑꯣꯏꯔꯁꯨ ꯑꯣꯏꯔꯛꯄ ꯌꯥꯏ ꯃꯇꯝꯗꯨꯗ
ꯑꯩꯈꯣꯏ ꯆꯥꯛ ꯑꯦꯟꯁꯥꯡ ꯊꯣꯡꯕ ꯍꯩꯇꯦ
ꯌꯥ ꯆꯨꯝꯃꯦ ꯃꯊꯪ ꯃꯊꯪꯗꯤ
ꯆꯥꯛꯇꯤ ꯊꯣꯡꯕ ꯍꯩ ꯑ ꯑꯗꯨ ꯑꯦꯟꯁꯥꯡꯗꯤ ꯍꯩꯇꯦ
ꯑ ꯏꯟꯖꯥꯡꯕꯨꯗꯤ ꯑꯩ ꯑꯗꯨꯝ ꯍꯥꯎꯕ ꯍꯥꯎꯗꯕ ꯊꯣꯡꯕ ꯌꯥꯏꯅꯦ
ꯌꯥꯔꯦ ꯊꯨꯝꯃꯤꯌꯥ ꯀꯅꯤ
ꯅꯪ ꯐꯤ ꯁꯕꯨꯗꯤ ꯍꯩꯔꯝꯅꯤꯀꯣ
ꯑꯩ ꯐꯤ ꯁꯨꯕꯁꯨ ꯍꯩꯇꯦ ꯋꯥꯁꯤꯡ ꯃꯦꯆꯤꯟꯒ ꯅꯠꯇ꯭ꯔꯗꯤ
ꯑ ꯋꯥꯁꯤꯡ ꯃꯦꯆꯤꯟꯗꯤ ꯋꯥꯁꯤꯡ ꯃꯦꯆꯤꯟ ꯑꯗꯨꯝ ꯁꯨꯕꯅꯦ ꯀꯔꯣ ꯅꯪ ꯈꯨꯠꯅꯁꯨ ꯁꯨꯕ ꯅꯠꯇꯕ ꯑꯗꯨ ꯑꯣ
ꯑꯦ ꯋꯥꯁꯤꯡ ꯃꯦꯆꯤꯟꯗ ꯁꯨꯕꯗ ꯍꯩꯌꯦꯅꯦ ꯑꯗꯨ ꯋꯥꯁꯤꯡ ꯃꯦꯆꯤꯟꯁꯨꯣ ꯊꯥꯒꯠꯄ ꯍꯩꯕ ꯍꯩꯇꯕ ꯂꯩꯌꯦꯅꯦ ꯑ ꯐꯠꯇꯕ ꯃꯤꯗꯗꯤ ꯍꯩꯔ ꯑꯗꯨ ꯁꯨꯕ ꯀꯧꯏ
ꯎꯝ ꯑꯁ ꯅꯪꯁꯦ ꯂꯧꯁꯤꯡꯗꯤ ꯂꯩꯌꯦꯅꯦ ꯑꯗꯣ ꯄꯥꯡꯒꯜꯗꯤ ꯌꯥꯎꯔꯝꯃꯔꯣꯏ ꯅꯪꯁꯦ
ꯄꯉꯟꯖ ꯌꯥꯋꯋꯦ
ꯀꯃꯥꯏꯅ ꯌꯥꯎꯕꯔꯣ ꯀꯃꯥꯏ ꯀꯟꯒꯦ ꯌꯦꯡꯅꯤꯡꯉꯅꯦ
ꯑꯩ ꯐꯨꯠꯕꯜ ꯄ꯭ꯂꯦꯌꯔꯅꯦꯅ
ꯑꯌꯥꯥꯛ ꯑꯪ ꯐꯨꯠꯕꯣꯜ ꯄ꯭ꯂꯦꯌꯔꯔꯣ
ꯎꯝ
ꯑꯩꯗꯤ ꯍꯣꯛꯀꯤ ꯄ꯭ꯂꯦꯌꯔꯅꯤ
ꯎꯝ ꯍꯀꯤ ꯄꯥꯏꯕ ꯍꯕ꯭ꯔꯣ
ꯍꯣꯏ ꯀꯥꯟꯕꯗꯤ ꯍꯥꯏꯌꯦ
ꯑꯣ ꯃꯪꯗ
ꯃꯟꯗ ꯃꯪꯗꯁꯨ ꯑꯁꯦꯡꯕꯗꯁꯨ ꯀꯟꯕꯗꯤ ꯐꯖꯅ ꯍꯩꯖꯅꯤ
ꯃꯪꯗ ꯍꯥꯏꯩꯔꯝꯒꯗꯧ ꯃꯥꯜꯂꯦ ꯃꯪꯗꯕꯨꯗꯤ ꯅꯪꯅ ꯐꯥꯔꯁ ꯇꯥꯔꯝꯒꯅꯤ ꯟꯅ ꯃꯔꯔꯝꯒꯅꯤ ꯅꯪꯉ
ꯎꯝ ꯑꯩ ꯄꯥꯎꯈꯨꯝ ꯆꯟꯕꯤꯔꯨꯔꯥ
ꯆꯂꯣ
ꯑꯉꯥꯡꯗꯨꯅ ꯃꯈꯣꯡ ꯃꯔꯤ ꯄꯥꯟꯕ
ꯑꯥ
ꯆꯥꯎꯔꯒ ꯅꯨ ꯈꯣꯡ ꯑꯅꯤ
ꯑꯥ
ꯑ ꯑꯅꯔ ꯀꯅ ꯃꯈꯣꯡ ꯑꯍꯨꯝ ꯄꯥꯟꯕ ꯀꯔꯤ ꯄꯣꯠꯁꯛ ꯑꯣꯏꯗꯣꯏꯔꯥ
ꯑꯉꯥꯡ ꯑꯣꯏꯀꯥꯟꯗꯅ ꯃꯈꯣꯡ
ꯃꯔꯤ ꯄꯥꯟꯕ
ꯑ ꯑꯍꯅꯣꯏꯒꯗꯅꯥ
ꯆꯥꯎꯔꯀꯥꯟꯗꯅ ꯑꯃꯨꯛ ꯃꯈꯣꯡ ꯑꯅꯤ ꯑꯍꯟ ꯑꯣꯏꯔꯀꯥꯟꯗꯅ ꯃꯈꯣꯡ ꯑꯍꯨꯝ
ꯎꯝ ꯈꯥꯟꯗꯦꯔ
ꯏꯁꯁ ꯋꯥ ꯈꯪꯗ꯭ꯔꯤꯅꯣ ꯁꯨꯛ ꯌꯥꯝ ꯂꯥꯑꯕ ꯑꯗꯨꯕꯨ
ꯀꯃꯥꯏꯅ ꯍꯥꯏꯔꯛꯑꯣꯅꯦ ꯑꯗꯨꯗꯤ ꯀꯔꯤ
ꯅꯪꯁꯨ ꯑꯦꯛꯁꯄꯤꯔꯤꯌꯦꯟꯁ ꯇꯧꯔꯛꯏꯅꯤꯅꯦ ꯑꯗꯨꯗꯣ
ꯇꯧꯗ꯭ꯔꯤ
ꯑꯦ ꯅꯪ ꯄꯤꯁꯛ ꯄꯤꯛꯂꯤꯉꯩꯗ ꯅꯪ ꯈꯨꯨꯠ ꯑꯅꯤ ꯌꯥꯎꯔꯒ ꯅꯪꯒꯤ ꯅꯈꯣꯡ ꯑꯅꯤ ꯌꯥꯎꯔꯒ ꯅꯪ ꯀꯩꯔꯛ ꯔ꯭ꯔꯣꯜ ꯇꯧꯗ꯭ꯔꯣ
ꯑꯍꯟ ꯑꯣꯏꯔꯀꯥꯟꯗ ꯀꯅꯥ ꯑꯍꯟ ꯑꯣꯏꯔꯀꯥꯟꯗ ꯀꯅꯥ ꯃꯈꯣꯡ ꯑꯍꯨꯝ ꯄꯥꯟꯕ
ꯃꯈꯣꯡ ꯎꯝ ꯃꯈꯣꯡ ꯑꯅꯤ ꯂꯩꯔꯦ ꯑꯗꯨꯒ ꯆꯩꯁꯨ ꯑꯃ ꯄꯥꯏꯔꯗꯤ ꯑꯍꯨꯝ
ꯑꯦ ꯆꯠꯁꯨ ꯄꯥꯏꯗꯕ ꯃꯤ ꯃꯌꯥꯝ ꯂꯩꯔꯤꯁꯤꯗꯤ
ꯑꯦ ꯍ ꯅꯨꯡꯊꯪ ꯑꯣꯏꯔꯗꯤ ꯑꯗꯨꯗꯤ ꯍꯥꯟꯅ ꯁꯤꯕꯒꯤꯅꯤ
ꯅꯠꯇꯦ ꯑꯗꯨꯗꯤ ꯃꯤ ꯃꯁꯥ ꯌꯥꯗ ꯇꯕ ꯃꯤꯗ ꯄꯥꯏꯅꯕꯅꯦ ꯃꯤ ꯑꯌꯥ ꯑ ꯃꯁꯥ ꯀꯩꯁꯨ ꯇꯧꯗꯕ ꯃꯤꯗꯗꯤ ꯁꯤꯗ꯭ꯔꯤꯖꯤꯗꯤ
ꯁꯤ ꯁꯤꯈ꯭ꯔꯗꯤ ꯎꯄꯥꯏꯌꯦ ꯆꯩꯁꯨ ꯄꯥꯏꯗꯕꯤꯗꯩ ꯍꯥꯟꯅ ꯁꯤꯈꯒ꯭ꯔꯗꯤ ꯀꯔꯤꯗꯤ
ꯎꯝ ꯌꯥꯗꯦ ꯅꯪꯉꯤꯗꯨꯗꯤ ꯌꯥꯗꯦ ꯑꯗꯨꯗꯤ ꯄꯥꯈꯣꯡ ꯀꯧꯗꯦ ꯑꯗꯨꯗꯤ ꯄꯥꯈꯣꯡ ꯀꯧꯗꯦ
ꯑꯗꯨꯗꯤ ꯑꯃꯨꯛ ꯁꯤꯔꯛꯀꯦꯀꯣ
ꯎꯝ
ꯑ ꯃꯃꯥꯁꯦ ꯁꯥꯎꯅꯤꯡꯗꯅꯀꯣ
ꯎꯝ
ꯑ ꯃꯆꯥ ꯃꯆꯥꯅꯨꯄꯥꯕꯨ ꯆꯩꯕꯤꯕ
ꯎꯝ
ꯑꯌꯥꯝ ꯃꯆꯥꯅꯨꯄꯥꯁꯨ ꯃꯃꯥꯕꯨ ꯁꯥꯎꯅꯤꯡꯃꯟꯗꯅ ꯃꯃꯥꯒꯤ ꯃꯥꯏꯗ ꯈꯨꯄꯥꯡ ꯊꯥꯔꯒꯀꯣ ꯋꯥ ꯍꯥꯏꯔꯝꯃꯦ ꯍꯥꯏꯌꯦ ꯑꯩ ꯁꯨꯡꯍꯟ ꯍꯜꯂꯛ ꯑꯔꯣꯏꯅ
ꯎꯝ
ꯑꯗꯨꯗ ꯀꯩ ꯄꯣꯠꯁꯛ ꯑꫭꯏꯒꯗꯧ ꯑꯣꯏꯔꯝꯒꯗꯧ ꯃꯥꯟꯒꯦ
ꯎꯝ ꯃꯥꯗ ꯈꯨꯄꯥꯛꯅ ꯊꯥꯔꯝꯕ
ꯎꯝ
ꯎꯝ ꯎꯝ ꯈꯪꯗꯦ
ꯈꯪꯗꯤꯌꯦ
ꯎꯝ
ꯍꯥꯏꯕꯤꯌꯨꯨꯔꯥ
ꯍꯥꯏꯔꯣ
ꯃꯩꯈꯦꯠ
ꯃꯩꯈꯦꯠꯁꯦ ꯃꯃꯥꯗ ꯈꯨꯄꯥꯛꯅ ꯊꯥꯔꯝꯕ
ꯃꯈꯦꯠ ꯈꯦꯠ ꯑꯃꯔꯛ ꯈꯦꯠꯈ꯭ꯔꯗꯤ ꯑꯅꯤꯔꯛ ꯁꯤꯖꯤꯟꯅꯕ ꯌꯥꯗꯦꯗꯅ ꯑꯗꯨꯒꯤ ꯃꯥ ꯍꯜꯂꯛꯑꯔꯣꯏ ꯍꯥꯏꯔꯝꯃꯤ ꯍꯥꯏꯌꯦ
ꯇꯥꯛꯄꯤꯕ ꯅꯪꯅꯗꯤ ꯅꯪꯅ ꯈꯪꯕꯗꯤ ꯃꯥꯟꯗꯦ
ꯑꯁ ꯑꯩꯗꯤ ꯑꯈꯣꯏꯒꯤ ꯑꯍꯟꯁꯤꯡꯗ ꯑꯩꯗꯤ ꯑꯗꯨꯝ ꯅꯨꯡꯇꯤꯒꯤ ꯆꯤꯌ꯭ꯔ ꯑꯃꯗ ꯐꯝꯃꯤꯟꯅꯔꯒ ꯋꯥꯔꯤ ꯁꯥꯕꯅꯤꯅ ꯑꯗꯨꯝ ꯈꯪꯉꯦ
ꯎꯝ ꯆꯥꯛ ꯆꯥꯔꯕꯣ
ꯍꯣꯏ ꯆꯥꯛꯄꯨꯗꯤ ꯃꯤꯑꯣꯏꯕ ꯑꯣꯏꯕꯅꯤꯅ ꯆꯥꯕꯤꯈꯒ꯭ꯔꯦ
ꯀꯔꯤ ꯑꯦꯟ ꯁꯥꯡ
ꯏꯟꯖꯥꯡꯗꯣ ꯆꯥꯅꯤꯡꯉꯥꯏ ꯂꯩꯃꯟꯗꯗꯅ ꯌꯦꯟ ꯆꯝꯐꯨꯠ ꯇꯧꯔꯒ ꯆꯥꯏꯌꯦ
ꯑꯣ ꯂꯥꯏꯔꯕꯒꯤ ꯌꯦꯟ ꯆꯝꯐꯨꯠ ꯇꯧꯔꯒ ꯆꯥꯕ
ꯍꫭꯏ ꯊꯥꯎ ꯐꯥꯎ ꯂꯩꯅꯤꯡꯉꯥꯏ ꯌꯥꯎꯗꯗꯨꯅ ꯆꯝꯐꯨꯠ ꯑꯣꯏꯅ ꯇꯧꯔ ꯆꯥꯔꯦ
ꯅꯪꯒꯤ ꯂꯥꯏꯔꯕ ꯏ꯭ꯁꯇꯥꯜꯗꫭ ꯑꯩꯁꯨ ꯄꯥꯝꯃꯤꯅꯦ
ꯄꯥꯝꯖꯥꯠꯅꯤꯗ ꯃꯤ ꯀꯌꯥꯅꯗꯤ
ꯑꯈꯣꯏꯗꯤ ꯏꯅꯥꯛ ꯈꯨꯟꯕꯅꯤꯅꯀꯣ ꯅꯨꯡꯇꯤꯒꯤ ꯑꯁꯤꯒꯨꯝꯕ ꯀꯣꯕꯤꯒꯨꯝꯕ ꯈꯥꯃꯦꯟꯒꯨꯝꯕ ꯑꯁꯨꯝꯕ ꯉꯥꯛꯇ ꯆꯥꯔꯅꯦ
ꯏꯅꯥꯛ ꯈꯨꯜꯂꯦ ꯑꯗꯨꯗꯤ
ꯈꯨꯜꯂꯦ ꯈꯨꯜꯂꯦ ꯑꯣꯟꯊꯣꯛꯅꯁꯤꯅꯦ ꯅꯪ ꯁꯤꯗꯂꯩ ꯑ ꯅꯪ ꯑꯥ ꯆꯠꯂꫭꯅꯦ
ꯌꯥꯝ ꯂꯥꯏꯕꯀꯣ
ꯎꯝ
ꯄꯤꯛꯂꯤꯉꯩꯗꯅ ꯑꯁꯪꯕ ꯁꯦꯠꯄ
ꯑꯥ
ꯆꯥꯎꯔꯒꯅ ꯑꯉꯥꯡꯕ ꯁꯦꯠꯄ ꯀꯩ
ꯑꯗꯨꯗꯩꯁꯨ ꯂꯥꯏꯔꯤꯛ ꯇꯝꯃꯦꯑꯅꯦ
ꯑ ꯀꯔꯤꯔ
ꯃꯣꯔꯛꯒꯦꯅꯦꯦ ꯃꯣꯔꯛ
ꯑꯦ ꯆꯥꯔꯁꯨ ꯇꯦꯡꯀꯣꯛ ꯑꯃ ꯆꯥꯗ꯭ꯔꯁꯨ ꯇꯦꯡꯀꯣꯛ ꯑꯃꯗꯤ
ꯊꯔꯣꯏ
ꯑꯗꯨꯅ ꯄꯤꯛꯅꯤ ꯄꯤꯛꯂꯤꯉꯩꯁꯤꯅ ꯐꯅꯦꯛ ꯁꯦꯠꯄ ꯆꯥꯎꯔꯒꯅ ꯐꯅꯦꯛ ꯁꯦꯠꯇꯕ ꯑꯗꯨꯗꯤ ꯀꯔꯤꯅ
ꯎꯝ ꯀꯇ ꯏꯉꯠꯇ꯭ꯔꯣ
ꯍꯥꯥ
ꯀꯞꯇ꯭ꯔꯦ ꯅꯠꯇ꯭ꯔꯣ
ꯀꯔꯤꯔꯣ ꯀꯞꯇ꯭ꯔꯏ ꯍꯥꯏꯗꯤ ꯑꯩꯗꯤ ꯈꯪꯗꯦ
ꯂꯦꯡꯒ꯭ꯋꯦꯖꯅꯦ ꯍꯥꯏꯔꯛꯑꯣꯅꯦ ꯅꯪ ꯍꯥꯏꯔꯛꯑꯣꯅꯦ ꯀꯔꯤꯒꯤꯅꯣ ꯑꯗꯨꯗꯤ
ꯅꯪꯅꯦ ꯅꯣꯏ ꯂꯣꯟꯗ ꯋꯥꯍꯥ ꯍꯥꯏꯕ꯭ꯔ ꯑꯗꯨꯗꯣ ꯎ ꯋꯥ ꯍꯥꯏꯕ꯭ꯔꯥ
ꯋꯥ
ꯎꯝ ꯕꯦꯝꯝꯕꯨꯗꯥ
ꯐꯅꯦꯛ ꯕꯦꯝꯕꯨ ꯕꯦꯝꯕꯨꯅ ꯄꯤꯛꯏꯉꯩꯗ ꯀꯃꯥꯏꯅ
ꯃꯣꯏ ꯭ꯟ ꯇꯥꯔꯥꯥꯎꯅꯤ ꯭ꯌꯥꯟ ꯇꯔꯥꯥꯎꯅꯤ
ꯇꯥꯏ ꯇꯥꯏ ꯌꯥꯝꯅ ꯑ ꯌꯥꯝꯅ ꯃꯀꯣꯛ ꯂꯤꯡꯕ ꯃꯤꯅꯦ
ꯍꯣꯏ ꯃꯨꯛ ꯀ ꯂꯥꯁ ꯂꯥꯁ ꯑꯔꯣꯏꯕ ꯑꯣꯏꯅ
ꯅꯪꯒꯤꯗꯣ ꯅꯃꯥꯡꯗ ꯂꯥꯏꯔꯤꯛ ꯃꯌꯥꯝ ꯑꯃ ꯊꯝꯃꯒ ꯂꯥꯏꯔꯤꯛꯇꯒꯤ ꯌꯦꯡꯉꯒꯒ ꯑꯩꯉꯣꯟꯗ ꯄꯥꯎꯈꯨꯝ ꯆꯟꯕ ꯃꯥꯜꯂꯦ ꯃꯥꯅꯦꯦꯗ
ꯅꯠꯇꯦ ꯑꯗꯨꯗꯤꯀꯣ ꯃꯈꯣꯡ ꯃꯔꯤꯗꯤ ꯄꯥꯟꯕ
ꯑ ꯍꯥꯏꯔꯣ
ꯃꯈꯣ ꯃꯔꯤꯗꯤ ꯄꯥꯜꯂꯦ ꯑꯗꯣ ꯃꯥꯁꯦ ꯂꯦꯡ ꯈꯣꯠꯄꯁꯦ ꯁꯨꯡꯌꯥ ꯌꯥꯗꯕ
ꯑꯥ
ꯂꯦꯡ ꯈꯣꯠꯄꯁꯦ ꯑꯩ ꯁꯨꯡꯌꯥ ꯌꯥꯗꯕ ꯃꯥꯁꯦ ꯆꯠꯅꯤꯡꯕ ꯃꯐꯝꯗꯁꯨ ꯃꯥ ꯊꯟꯇꯅ ꯆꯠꯄ ꯐꯪꯅꯕꯒꯤ ꯃꯥꯁꯦ ꯀꯞꯄꯦꯕ
ꯎꯝ
ꯑꯗꯣ ꯃꯤ ꯈꯔꯅ ꯅꯨꯡꯁꯤꯕꯁꯤꯡꯅ ꯃꯥꯕꯨ ꯎꯔꯒ ꯍꯣꯏ ꯃꯔꯛ ꯃꯔꯛꯇ ꯃꯥꯕꯨ ꯆꯠꯍꯜꯂꯦ ꯍꯥꯏꯌꯦ
ꯎꯝ
ꯄꯔꯒ
ꯎꯝ
ꯄꯣꯠꯁꯛ ꯑꯣꯏꯔꯝꯒꯗꯕ ꯃꯥꯟꯒꯦ
ꯎꯝ ꯆꯀꯥ ꯃꯔꯤ ꯃꯈꯣꯡ ꯃꯔꯤ ꯄꯥꯟꯕ ꯃꯁꯥꯅ ꯆꯠꯄ ꯉꯝꯗꯕ ꯎꯝ ꯈꯪꯗꯦ ꯎꯄꯨ ꯑꯣꯏꯔꯁꯨ ꯌꯥꯏ ꯎꯄꯨꯗꯣ ꯑꯩꯈꯣꯏꯅ ꯃꯔꯛ ꯃꯔꯛꯇ ꯊꯥꯡꯉꯦꯅꯦ ꯍ
ꯍꯣꯏ ꯎꯄꯨꯁꯨ ꯆꯨꯝꯃꯦ ꯑꯗꯨꯗ ꯑꯌꯥꯝꯕꯗꯤ ꯇꯦꯕꯜ ꯍꯥꯏꯅꯕꯅꯦꯀꯣ
ꯎꯝ ꯎꯄꯨꯁꯨ ꯇꯦꯕꯜ ꯃꯈꯜ ꯑꯃꯅꯦ ꯆꯞ ꯃꯥꯟꯅꯩ
ꯎꯝ ꯃꯅꯕꯅꯦ ꯃꯥꯅꯕꯅꯦ ꯅꯪꯗꯤ ꯁꯤꯕ ꯍꯩꯇ꯭ꯔꯣꯨꯝ
ꯃꯈꯈꯣꯡ ꯆꯟꯕ ꯍꯥꯏꯌꯣ
ꯎꯝ ꯄꯥꯎꯈꯨꯝ ꯆꯟꯕ ꯑꯣꯏꯒꯔꯥ ꯀꯔꯤ ꯑꯣꯏꯒꯦꯔꯥ ꯇ ꯍꯩꯇ꯭ꯔꯣ ꯍꯥꯏꯒꯦ ꯇꯧꯕꯅꯦ
ꯍꯌꯦꯌꯦ ꯑꯗꯨ ꯀꯥꯎꯈ꯭ꯔꯦ ꯄꯨꯂꯞ
ꯑꯁ ꯄꯨꯂꯞ ꯀꯥꯎꯈ꯭ꯔꯕ ꯑꯝꯇ ꯐꯥꯎ ꯅꯤꯡꯁꯤꯡꯗꯕ
ꯀ꯭ꯂꯥꯁ ꯊ꯭ꯔꯤꯗ ꯌꯥꯎꯕ ꯈꯔ ꯑꯗꯨ ꯅꯤꯡꯁꯤꯡꯉꯦ
ꯌꯥꯏꯅꯦ
ꯀꯔꯤꯌꯦ
ꯑꯗꯨꯗꯤ ꯑꯩ ꯑꯃꯨꯛ ꯂꯥꯁ ꯑꯃꯨꯛ ꯑꯔꯣꯏꯕꯒꯤ ꯑꯃꯨꯛ ꯑꯃꯨꯛ ꯇꯥꯎꯀꯣ
ꯑꯥ
ꯀꯞꯂꯤ ꯃꯈꯩ ꯉꯥꯟꯕꯁꯦ ꯀꯩ ꯑꯣꯏꯗꯧ ꯃꯥꯟꯒꯦ
ꯇꯟꯗꯟ
ꯍꯥꯥ
ꯇꯟꯗꯟ ꯇꯅꯟ ꯍꯥꯏꯕꯅꯤ ꯅꯪ ꯇꯅꯟ ꯈꯪꯗꯦ
ꯎꯝ ꯈꯪꯗꯦ ꯑꯩꯗꯤ
ꯇꯟꯅ ꯇꯤꯟ
ꯦꯟꯇꯤꯟ
ꯅꯠꯇꯦ ꯑ ꯇꯅꯟ ꯍꯥꯏꯕꯗꯤ ꯇꯤꯟꯅ ꯍꯥꯏꯕ ꯏꯟꯁꯦꯛꯅꯦꯕ ꯎꯝ
ꯏꯟꯁꯦꯛ
ꯎꯝ
ꯇꯠ ꯅꯦ
ꯑꯗꯨꯗꯤ ꯀꯔꯤ
ꯀꯗꯅ
ꯀꯞꯄꯤ ꯃꯈꯩ ꯉꯥꯟꯥꯟꯕ꯭ꯔꯅꯦ
ꯎ ꯃꯥ ꯀꯦꯟꯗꯜ ꯑꯩꯈꯣꯏ ꯍꯧꯔꯀꯥꯟꯗ ꯃꯥꯒꯤ ꯂꯩꯗꯅ ꯃꯥꯒꯤ ꯃꯇꯥꯏ ꯃꯇꯥꯏꯗ ꯀꯩꯔꯣ ꯑꯃ ꯊꯣꯛꯂꯛꯏꯗꯣ
ꯑꯗꯦ ꯅꯪ
ꯂꯥꯏꯔꯤꯛ ꯇꯝꯕꯒꯤꯅꯦ ꯑꯗꯨꯒꯨꯝꯕ ꯍꯥꯏꯔꯅꯤ ꯍꯣꯏ ꯂꯥꯏꯔꯤꯛꯕꯨꯨꯗꯤ ꯇꯝꯗꯦ ꯑꯗꯨꯗꯣ ꯂꯩꯥꯏꯁꯨꯗꯤ ꯌꯥꯎꯕ ꯑꯩꯉꯣꯟꯗ
ꯂꯥꯏꯔꯤꯛ ꯇꯝꯗꯕꯤꯗ ꯄꯨꯡ ꯀꯨꯟꯃꯔꯤꯁꯦ ꯄꯥꯎꯈꯣꯡ ꯂꯥꯏꯔꯤꯛ ꯃꯌꯥꯝ ꯑꯃ ꯊꯝꯃꯒ ꯃꯤ ꯃꯌꯥꯝ ꯑꯃ ꯐꯝꯍꯜꯂꯒ ꯄꯥꯈꯣꯡ ꯆꯪꯅ ꯁꯥꯟꯅꯕ ꯃꯤ ꯑꯣꯏꯔꯝꯒꯗꯧ ꯃꯥ
ꯑꯁ ꯂꯣꯏꯔꯦ ꯅꯪꯅ ꯑꯩꯉꯣꯟꯗ ꯑꯗꯨꯃꯥꯏꯅ ꯍꯥꯏꯔꯤꯁꯤꯗꯤ ꯑꯩꯁꯦ ꯊꯃꯣꯏꯁꯦ ꯈꯤꯇꯪ ꯁꯣꯛꯑꯦ
ꯃꯣꯏ ꯒꯃꯥꯏꯁꯨ
ꯑꯗꯨꯝ ꯃꯅꯨꯡꯗ ꯑꯗꯨꯝ ꯀꯔꯤ ꯍꯥꯏꯁꯤꯔ ꯅꯣꯡꯃꯩꯅ ꯀꯥꯞꯄ ꯅꯣꯡꯃꯩꯅ ꯀꯥꯞꯄꯁꯨ ꯑꯃꯨꯛ ꯁꯣꯛꯀꯅꯤ
ꯏꯅ ꯊꯣꯛꯄꯁꯨ ꯅꯠꯇꯦ ꯗ꯭ꯔꯥꯛ ꯇꯥꯕꯁꯨ ꯅꯠꯇꯦ
ꯃꯤꯒꯤ ꯋꯥꯍꯩꯩꯅ ꯁꯣꯛꯄ ꯉꯝꯕ ꯑꯩꯒꯤ ꯊꯝꯃꯣꯏ ꯑꯣꯏꯕ ꯑꯩꯒꯤ ꯊꯝꯃꯣꯏꯗꯤ
ꯎꯝ ꯌꯥꯝ ꯈꯪꯉꯦꯗ ꯍꯥꯟꯅ ꯌꯥꯝꯅ ꯁꯣꯛꯈꯤꯕ ꯃꯥꯜꯂꯦꯗ
ꯐꯖꯅ ꯆꯂꯥꯏ
ꯀꯅꯥꯅ ꯀꯔꯤ ꯇꯧꯕꯤꯔꯝꯃꯒꯦꯅꯦ
ꯃꯥꯅ ꯑꯩꯒꯤ ꯊꯝꯃꯣꯏ ꯇꯪꯈꯥꯏ ꯍꯨꯔꯥꯜꯂꯒ ꯆꯠ ꯦ ꯑꯃꯨꯛ ꯄꯤꯔꯛꯇ꯭ꯔꯦ ꯍꯧꯖꯤꯛ ꯐꯥꯎ ꯀꯔꯣꯝꯗ ꯆꯠꯈ꯭ꯔꯦ ꯍꯥꯏꯁꯨ ꯈꯪꯗ꯭ꯔꯦ
ꯑ
ꯑꯗꯨ ꯇꯪꯈꯥꯏꯗꯣ ꯅꯪꯉꯣꯟꯗ ꯄꯤꯔꯁꯦꯔꯅ ꯈꯅꯤꯅꯦ
ꯎꯝ ꯄꯝ ꯗ ꯑꯩꯒꯤ ꯑꯃ ꯂꯩꯖꯩ ꯏꯇꯣꯝꯗ ꯑꯩ ꯑꯇꯣꯞꯄ ꯑꯦꯛꯁꯇ꯭ꯔꯥ ꯑꯦꯛꯁꯇ꯭ꯔꯥꯗꯤ ꯑꯍꯦꯟꯕ ꯄꯥꯝꯗꯦ ꯑꯍꯦꯟꯕ ꯄꯥꯝꯗꯦ ꯑꯩꯈꯣꯏ
ꯑꯁ